ꯍꯜꯂ ꯍꯜꯂꯣ ꯎꯝ ꯇꯥꯕ꯭ꯔꯣ
ꯑꯣ ꯇꯥꯏ ꯇꯥꯏ
ꯎꯝ ꯀꯩꯒꯤꯔꯥ ꯐꯣꯟ ꯄꯥꯏꯈꯠꯄ ꯌꯥꯝ ꯊꯦꯡꯉꯤꯅ
ꯑ ꯑꯩꯗꯣ ꯑꯦꯔꯄꯤꯁ ꯍꯥꯞꯀꯦ ꯇꯧꯕꯅꯦꯕꯀꯣ
ꯎꯝ ꯊꯕꯛ ꯇꯧꯔꯣ
ꯊꯕꯛ ꯇꯧꯗꯦꯗ ꯑꯗꯨꯝ ꯐꯝꯔꯒ ꯂꯩꯌꯦ ꯑꯗꯨꯝ ꯇꯨꯝꯅꯤꯡꯉꯥꯛꯄ ꯆꯥꯛ ꯆꯥꯛ ꯆꯥꯔꯨꯕꯒꯤ ꯗꯥꯏꯖ‌ꯦꯁꯟ ꯍꯧꯕꯒꯤꯔ ꯈꯪꯗ‌ꯦ
ꯎꯝ ꯅꯨꯡꯁꯥꯁꯦ ꯌꯥꯝ ꯁꯥꯥꯏꯌꯦꯕ ꯉꯁꯤꯁꯦ
ꯁꯥꯕꯨꯗꯤ ꯁꯥꯗꯦ ꯐꯦꯟ ꯊꯥꯔꯒ ꯂꯩꯕꯒꯤ ꯁꯥꯗ‌ꯦ ꯏꯪꯉꯦ
ꯍꯣꯏꯗꯗꯤ ꯅꯨꯡꯁꯥ ꯌꯥꯝ ꯁꯥꯏ ꯂꯩꯕ ꯉꯝꯗ꯭ꯔꯦ ꯁꯤ ꯅꯨꯡꯁꯥꯁꯦ
ꯅꯣꯏꯗꯁꯨ ꯐꯦꯟ ꯂꯩ ꯂꯩꯕ ꯅꯠꯇ꯭ꯔꯣ
ꯐꯦꯟ ꯂꯩꯌꯦ ꯐꯦꯟ ꯂꯩꯔꯁꯨ ꯑꯗꯨꯝ ꯁꯥꯏꯌ‌ꯦ
ꯐ‌ꯦꯟꯗꯨ ꯊꯥꯔꯣ
ꯐ‌ꯦꯟ ꯊꯥꯔꯦ ꯗꯨꯁꯨ ꯁꯥꯏꯑꯦ
ꯍꯧꯖꯤꯛ ꯑꯆꯥꯄ‌ꯣꯠ ꯌꯥꯝ ꯆꯥꯅꯤꯡꯉꯛ
ꯍꯥꯥ
ꯑꯆꯥꯄꯣꯠ ꯌꯥꯝ ꯆꯥꯅꯤꯡꯉꯛꯑꯦ
ꯂꯧꯔꯣꯅꯦ ꯂꯧꯔꯒ ꯆꯥꯔꯣ
ꯄꯩꯁꯥꯗꯤ ꯄꯥꯝꯃꯨꯕ ꯄꯨꯛꯁꯨ ꯊꯟꯕꯀꯣ
ꯎꯝ ꯆꯥꯎꯅꯦ ꯆꯥꯎꯅꯦ ꯅꯠ ꯀ꯭ꯔꯤꯀꯔꯒꯨꯝꯕ ꯆꯥꯔꯨꯅꯦ ꯌꯦꯦꯔꯣꯝꯒꯨꯝꯕ ꯆꯔꯣ ꯑꯣ ꯑꯩꯗꯤ ꯆꯔꯦ
ꯀꯩꯅꯖꯥꯡꯁꯒꯦ ꯑꯁꯥꯏ
ꯅꯪꯗꯤ
ꯃꯁ ꯍ ꯀꯂ ꯄꯨꯒ ꯇꯥꯔꯦ ꯈꯔ ꯂꯣꯏꯔꯒ ꯑꯗꯨ ꯆꯥꯛ ꯂꯥꯝꯕ
ꯑꯩꯁꯨ ꯆꯥꯔꯦ
ꯀꯩ ꯍꯤꯟꯖꯥꯡꯅꯣ
ꯃꯁꯤꯁꯦ ꯍꯋꯥꯏꯒ ꯆꯥꯔꯦ
ꯑꯣ
ꯌꯦꯔꯝ ꯌꯦꯔꯝ ꯌꯦꯔꯨꯝ ꯀꯨꯝꯂ ꯇꯧꯔꯀ ꯑꯩꯈꯣꯏ ꯏꯕꯨꯡꯒ ꯅꯃꯒ ꯥꯅꯤꯒ ꯂꯩ ꯂꯣꯏꯅ ꯂꯩꯣꯏ
ꯎꯝ ꯃꯣꯏꯁꯨ ꯆꯠꯊꯣꯛꯇꯕ꯭ꯔꯣ
ꯎꯝ ꯃꯣꯏ ꯁ ꯑꯗꯨꯝ ꯂꯥꯏꯔꯦ
ꯅꯪꯗꯤ ꯉꯁꯤꯗꯤ ꯊꯕꯛ ꯆꯠꯇ ꯑꯣ ꯉꯁꯤꯗꯤ ꯊꯕꯛ ꯆꯠꯇꯕ꯭ꯔꯣ ꯁꯨꯒꯂꯤ ꯁꯨꯑꯦ ꯍꯥꯏꯗꯣ
ꯎ ꯉꯁꯤ ꯌꯨꯝꯗ ꯊꯕꯛ ꯂꯩꯕꯀꯣꯚꯦꯟ ꯑꯩꯈꯣꯏꯒꯤ ꯈꯣꯁꯦ
ꯎꯝ
ꯑ ꯅ ꯅ ꯇꯧꯒꯗꯕ ꯂꯩꯕꯀꯣ
ꯑꯣ
ꯂꯤꯟꯒꯨꯝꯕ ꯆꯪꯂꯛꯀꯅꯦꯕ ꯑꯗꯨ ꯅꯠꯇ꯭ꯔꯗꯤ ꯑꯗꯨꯒꯤ
ꯑꯗꯣ ꯍꯧꯖꯤꯛ ꯄꯨꯡ ꯄꯨꯡꯗꯤ ꯑꯥ ꯌꯥꯎꯔꯦ ꯅꯨꯃꯤꯠ ꯇꯪꯈꯥꯏꯗꯤ ꯆꯠꯈ꯭ꯔꯦ ꯊꯕꯛ ꯁꯨꯗ꯭ꯔꯤꯕꯣ ꯑꯗꯨꯗꯣ
ꯑꯣ ꯊꯕꯛꯇꯤ ꯄꯨꯡ ꯑꯅꯤ ꯑꯍꯨꯝ ꯑꯍꯨꯝ ꯃꯔꯤꯗ ꯁꯨꯒꯦ
ꯎꯝ
ꯃꯔꯤꯗꯒꯤ ꯃꯉꯥ ꯃꯉꯥ ꯐꯥꯎꯀꯣ ꯄꯨꯡ ꯑꯃ ꯁꯨꯔꯗꯤ ꯌꯥꯔꯦꯕ
ꯌꯥꯏ ꯍꯦ
ꯑꯗꯨꯟꯅꯅꯦ ꯇꯨꯝꯅꯤꯡ ꯂꯩ ꯇꯨꯝꯅꯤꯡꯂꯤꯅꯦ ꯉꯁꯤꯁꯦ ꯑꯁ ꯌꯥꯝ ꯁꯥꯕꯒꯦ ꯐꯣꯟꯁꯨ ꯇꯧꯅꯤꯡꯗꯦꯕ
ꯎꯝ
ꯅꯪꯁꯨ ꯑꯗꯨꯃꯥꯏꯅ ꯇꯧꯗ꯭ꯔꯣ ꯇꯨꯝꯅꯤꯡꯗ꯭ꯔꯣ
ꯇꯅꯤꯡꯕꯅꯦ ꯑꯟ꯭ꯔꯣ ꯇꯨꯨꯝꯕ ꯌꯥꯗꯗꯅ ꯃꯤꯒꯤ ꯊꯕꯛ ꯃꯐꯝꯗ ꯂꯩꯕꯒꯤ
ꯀꯁꯨ ꯀꯥꯏꯗꯦꯗ
ꯉꯁꯤ ꯉꯁꯤ ꯀꯩꯀꯩ ꯃꯦꯠꯁ ꯂꯩꯒꯦꯕ ꯂꯩꯌꯦꯕ
ꯅꯁꯤ ꯂꯩꯇ ꯍꯌꯦꯡ ꯉꯁꯤꯒꯤꯗꯤ ꯂꯣꯏꯅ ꯁꯥꯟꯅꯈ꯭ꯔꯦ ꯦ ꯉꯁꯤꯒꯤꯗꯤ ꯁꯅꯥꯅꯕ ꯂꯣꯏꯈ꯭ꯔꯦ
ꯃꯤꯁꯤꯒꯤ ꯍꯪꯗꯦ ꯃꯤꯁꯤ ꯄꯥꯟꯗꯦ ꯑꯩ ꯃꯦꯠꯁ ꯀꯩꯀꯩ ꯂꯩ ꯒꯦ ꯍꯪꯕꯅꯦ ꯃꯦꯁꯤ ꯄꯥꯟꯗꯤꯌꯦ
ꯇ꯭ꯔꯦꯡ ꯉꯁꯤꯒꯤꯗꯤ ꯂꯩꯇ꯭ꯔꯦ ꯍꯌꯦꯡ ꯑꯃꯨꯛꯀ ꯂꯩꯒꯅꯤ ꯍꯣ
ꯔꯣꯁꯤꯒꯤ ꯂꯩꯗꯨꯗꯤ
ꯍꯣ
ꯁꯤꯒꯤ ꯕ꯭ꯔꯥꯖꯤꯜꯒ ꯅꯣꯔꯋꯦ ꯁꯥꯟꯅꯕꯗꯨꯗꯤ ꯇꯥ ꯈꯪꯗꯕꯣ
ꯀꯪꯗ
ꯅꯩꯃꯔ ꯄꯣꯈ꯭ꯔꯦ ꯅꯩꯃꯔ ꯀꯞꯄꯒ ꯃꯌꯨꯝ ꯍꯟꯈ꯭ꯔꯦ
ꯎꯝ
ꯊꯋꯥꯏ ꯅꯨꯡꯉꯥꯏꯇꯕꯅ ꯌꯦꯡꯕ ꯉꯝꯗ꯭ꯔꯦ ꯑꯩꯗꯤ
ꯎꯝ ꯗꯗꯥꯎꯂ ꯑꯇ ꯩ ꯗꯎꯂꯥꯏꯇ ꯅꯟ ꯃꯥꯁꯦ
ꯃꯥꯒ ꯇ ꯃꯅꯦ ꯎꯝ
ꯅꯃꯁꯤꯗꯥꯎ ꯂꯩꯇꯦ
ꯑꯗꯣ ꯅꯪ ꯍꯌꯦꯡ ꯍꯌꯦꯡꯗ ꯍꯌꯦꯡꯒꯤꯗꯤ ꯀꯩ ꯀꯩ ꯂꯩꯒꯦ
ꯄꯣꯠꯇꯀꯒꯁꯤꯄ ꯂꯩ ꯕꯥꯣꯔꯣ ꯃꯈꯥꯏꯗ ꯕꯣꯔꯣ ꯃꯈꯥꯏ
ꯌꯦꯉꯗ꯭ꯔꯣ
ꯍꯅꯦ ꯍꯖꯅ ꯌꯦꯡꯒꯅꯤꯅ ꯎꯝ
ꯉꯥꯏꯕꯗꯣ ꯈꯔ ꯋꯥꯕꯀꯣ ꯇꯨꯝꯅꯤꯡꯕꯅ ꯍꯥꯜꯂꯦꯕ
ꯎꯝ
ꯎꯝ
ꯑꯗꯨ ꯍꯥꯏꯗꯤ ꯀ꯭ꯂꯥꯁ ꯃꯦꯠꯆ ꯑꯣꯏꯔꯝꯕ ꯌꯥꯏꯕ ꯑꯅꯗꯒ ꯀꯣ
ꯎꯝ
ꯑꯁ ꯃꯦꯁꯦꯖ ꯁꯥꯊꯨꯒꯤ ꯃꯦꯁꯦꯖ ꯑꯃꯗꯨ ꯋꯥꯉꯦ ꯏꯁ ꯕꯦꯔꯥ ꯇꯥꯔꯤꯅꯤ ꯀꯃꯥꯏꯒꯥ ꯑꯗꯨꯒ
ꯑꯗꯨꯅꯦ ꯑꯩꯁꯨ ꯈꯜꯂꯤꯅꯦꯕ
ꯎꯝ ꯎ ꯐꯔꯦ ꯐꯔꯦ ꯀꯗꯤꯕꯣ
ꯉ ꯉꯅꯥꯥꯏꯔꯒꯦ ꯅꯍꯥꯛꯇꯦ
ꯑꯩ ꯊꯕꯛ ꯁꯨꯕ ꯍꯧꯔꯒꯦ
ꯑꯣ ꯑꯣ ꯐꯔꯦ ꯐꯔꯦ ꯍꯣꯔꯦꯟ ꯇꯧꯔꯛꯑꯣ ꯑꯃꯨꯛ ꯑꯗꯨꯗꯤ
ꯎꯝ ꯐꯔꯦ ꯀꯣ
ꯑꯣ ꯐꯔꯦ ꯐꯔꯦ
ꯃꯣꯟ ꯁꯨ ꯇꯧꯔꯣ
ꯎꯝ ꯑꯩꯁꯨ ꯇꯧꯔꯒꯦ ꯇꯧꯒꯦ
ꯎꯝ
ꯀ
ꯎꯝ ꯐꯔꯦ ꯐꯔꯦ